ꯍꯣꯏ ꯄꯨꯛ ꯊꯜꯂꯦ ꯍꯧꯖꯤꯛꯇꯤ ꯈꯔ ꯅꯨꯡꯉꯥꯏꯔꯦꯍꯦ
ꯑ‌ꯦꯅꯔꯖꯤ ꯍꯥꯥꯞꯄꯦꯕ
ꯑꯁ ꯃꯆꯦꯠ ꯃꯆꯦꯠ ꯃꯌꯥꯝ ꯍꯥꯞꯈꯥꯏꯔꯒ ꯆꯥꯊꯣꯛꯄꯅꯤ ꯉꯥꯆꯤꯗꯤ ꯂꯥꯝꯍꯟꯗꯅ
ꯑꯣ
ꯈꯨꯂꯥꯝꯁꯦ ꯂꯣꯏꯔꯝꯃꯦ ꯂꯥꯃꯜꯂꯗꯤ ꯍꯥꯎꯕ ꯍꯥꯎꯗꯕ ꯄꯡꯆꯥ ꯆꯥꯁꯤꯟꯕꯤꯗꯣ
ꯎꯝ
ꯑꯗꯨꯗꯣ ꯇꯧꯔꯦꯅꯦꯍꯦ ꯅꯪꯕ‌ꯣ ꯉꯁꯤ
ꯂꯥꯝꯃꯟꯗꯅ ꯅꯨꯡꯇꯤ ꯌꯥꯝ ꯊꯦꯡꯈ꯭ꯔꯦ ꯑꯗꯨꯕꯨ ꯑꯩꯈꯣꯏ ꯈꯔ ꯂꯩꯔꯤꯗ ꯑꯩꯈꯣꯏ ꯐꯥꯎ ꯂꯥꯝꯕ ꯍꯧꯔꯅꯤ ꯃꯨꯛ ꯉꯥꯏꯍꯥꯛ ꯂꯩꯔꯗꯤ
ꯑꯗꯨꯗ ꯂꯣꯏꯔꯝꯗꯥꯏꯗ ꯀꯔꯤ ꯁꯥꯔꯔꯣꯏꯗꯒꯤ ꯉꯥ ꯊꯣꯡꯕ ꯊꯥꯡꯖꯤꯡ ꯃꯦꯠꯄ ꯁꯧꯒ꯭ꯔꯤ ꯊꯣꯡꯕ ꯄꯨꯊꯣꯔꯛꯑꯩꯅꯍꯦ
ꯎꯝ
ꯑꯃꯨꯛꯀ ꯆꯥꯕꯅꯤ ꯆꯥꯛ ꯍꯥꯞꯄꯒ ꯃꯁꯤꯗꯤꯅ
ꯎꯝ ꯂꯦ ꯂꯦꯝꯅ ꯊꯥꯕ ꯌꯥꯗ꯭ꯔꯦꯗꯅ ꯍꯥ
ꯎꯝ ꯂꯦꯝ ꯊꯥꯕ ꯌꯥꯗꯦ ꯍꯧꯖꯤꯛꯇꯤ ꯌꯥꯔꯦ ꯏꯅꯥꯛꯀꯨꯝꯕꯒꯤ ꯄꯨꯛ ꯃꯥꯜꯂꯦ
ꯎꯝ
ꯅꯣꯡꯃꯪꯉꯦ ꯑꯗꯨꯕꯨ ꯌꯥꯝ ꯁꯥꯏ
ꯍꯣꯏ ꯐꯦꯟ ꯊꯥꯔꯤꯅꯤ ꯑꯩꯁꯨ ꯁꯥꯃꯟꯕꯒꯤ
ꯎꯝ ꯑꯩꯁꯨ ꯎꯉꯤꯕꯅꯦ ꯐꯦꯟꯁꯨ ꯀꯟꯅ ꯊꯥꯔꯗꯤ ꯁꯥꯗꯦꯀꯣ ꯏꯪꯗꯦꯀꯣ ꯆꯥꯡ ꯑꯃꯗ ꯇꯞꯂꯤ ꯇꯞꯂꯤ ꯆꯥꯡ ꯑꯃ ꯆꯥꯡ ꯅꯥꯏꯅ ꯑꯗꯨꯝ ꯊꯥꯕꯗꯨꯅ ꯏꯪꯉꯤ
ꯎꯝ
ꯍꯧꯒꯠꯇ꯭ꯔꯤꯕꯣ ꯅꯪ ꯅꯆꯥꯗꯨꯕ‌ꯣ
ꯍꯧꯍꯜꯂꯒ ꯑꯃꯨꯛ ꯇꯨꯡꯈ ꯍꯦꯟꯅ ꯁꯨꯝꯍꯟꯕ ꯑꯗꯩ ꯑꯩ ꯊꯕꯛ ꯂꯩ ꯇꯨꯝꯃꯨ ꯍꯥꯏ ꯅꫭꯛꯅꯤꯡꯉꯤ ꯃꯥ ꯑꯉꯥꯡꯗꯨꯁꯨ ꯈꯔ ꯂꯣꯛ ꯇꯧꯕꯀꯣ ꯑꯩꯅ ꯍꯤꯗꯥꯛ ꯆꯥꯍꯟꯕꯒꯤ ꯌꯥꯝ ꯇꯨꯝꯅꯤꯡꯚ ꯃꯥꯜꯂ‌ꯦ ꯉꯥꯁꯤ
ꯑꯉꯥꯡ ꯅꯥꯔꯀꯥꯟꯗ ꯌꯥꯝ ꯋꯥꯕꯅꯦ
ꯍꯣꯏ
ꯑꯩꯁꯨ ꯈꯪꯉꯦꯕ
ꯎꯝ ꯍꯣꯏ ꯂꯩꯁꯥꯕꯤ ꯑꯣꯏꯔꯁꯨ ꯑꯉꯥꯡ ꯌꯥꯝ ꯂꯧꯔꯛꯄ ꯃꯥꯜꯂꯤ
ꯑꯩꯔꯣ ꯏꯌꯥꯝꯕꯒꯤ ꯃꯆꯥ
ꯑꯣ
ꯁꯦꯟꯅꯔꯛꯏꯅꯦ
ꯎꯝ ꯑꯩꯏꯁꯨ ꯌꯨꯝ ꯄꯥꯟꯜꯂꯤꯉꯩꯗꯒꯤ ꯏꯅꯥꯎꯄꯥꯒꯤ ꯃꯆꯥꯔ‌ꯣ ꯑꯗꯨꯝ ꯁꯦꯟꯅꯕꯅꯤꯅ ꯈꯪꯉꯦꯕ ꯍꯥꯏꯕꯗꯤ ꯑꯥ
ꯑꯦ ꯍꯥꯟꯅ ꯆꯣꯡꯈ꯭ꯔꯕ ꯃꯥꯅ
ꯅꯍꯥꯟꯅ ꯆꯣꯡꯈ꯭ꯔꯦ ꯑꯅꯤ ꯁꯨꯔꯦ ꯃꯥꯗꯤ ꯑꯗꯣ ꯍꯧꯖꯤꯛꯀꯣ ꯑꯩꯅ ꯌꯨꯝ ꯄꯥꯟꯕ ꯃꯇꯝꯗ ꯂꯣꯏꯕꯅꯦ ꯍꯧꯖꯤꯛꯁꯨꯀ‌ꯣ ꯑꯩꯈꯣꯏ ꯌꯨꯝ ꯂꯥꯛꯈ꯭ꯔꯗꯤ ꯆꯠꯅꯤꯡꯗꯦ ꯍꯥꯏꯅ ꯑꯗꯨꯝ ꯀꯞꯄꯅꯦ ꯌꯨꯝ ꯅꯍꯥꯟꯁꯦ ꯌꯨꯝ ꯆꯠꯂꯒ ꯑꯩ ꯆꯠꯈ꯭ꯔꯒꯦ ꯍꯥꯏꯔꯒ ꯀꯞꯐꯧꯕꯅꯦ ꯅꯨꯡꯉꯥꯏꯇꯦ ꯑꯩꯉꯣꯟꯗ ꯑꯩ ꯑꯩ ꯍꯦꯛ ꯄꯣꯛꯄꯗꯒꯤ ꯑꯗꯨꯝ ꯂꯣꯏꯅꯔꯛꯄꯅꯤꯅꯀꯣ ꯑꯩꯉꯣꯟꯗ ꯌꯥꯝꯅ ꯀꯩꯅꯣ ꯇꯧꯕꯗꯣ ꯑ ꯅꯄ ꯑꯗꯨ ꯑꯣꯁꯦ ꯅꯥꯟ ꯃꯣꯏ ꯁꯝꯃꯔ ꯚꯦꯀꯦꯁꯟ ꯂꯩꯕꯒꯤ ꯑꯁꯤꯗ ꯐꯤꯐꯇꯤꯟ ꯗꯦꯖꯃꯨꯛ ꯂꯩꯕꯅꯦ ꯑꯩ ꯃꯅꯥꯛꯇ ꯆꯠꯂꯣ ꯍꯥꯏꯔꯒ ꯌꯥꯗꯦ ꯆꯠꯂꯤꯗꯤ ꯃꯃꯥ ꯃꯄꯥ ꯐꯥꯎꯅꯤꯡꯁꯤꯡꯤꯡꯗꯦ ꯍꯥꯏꯕ
ꯑ ꯃꯅꯦ ꯅꯤꯡꯉꯤꯅꯦ ꯑ
ꯑ ꯎ ꯃ ꯀꯣ ꯇꯔꯥ ꯀꯦꯀ ꯑꯩꯕꯨ ꯁꯤꯟꯗꯕꯥꯒ ꯍꯥꯏꯔꯗꯤ ꯅꯣꯛꯅꯤꯡꯉꯦ ꯃꯆꯤꯟ ꯃꯌꯥ
ꯅꯨꯡꯁꯤꯗ ꯑꯈꯣꯏ ꯏꯆꯥ ꯎꯗ꯭ꯔꯤꯉꯩꯗ ꯏꯅꯥꯎꯄꯥꯒꯤ ꯃꯆꯥꯈꯣꯏ ꯌꯧꯔꯛꯄꯅꯤꯅꯀꯣ ꯑꯉꯥꯡꯁꯦ
ꯑꯉꯥꯡꯖꯦ ꯇꯨꯝꯃꯀꯥꯟꯗꯅ ꯍꯦꯟꯅ ꯅꯨꯡꯁꯤꯕꯅꯦ ꯌꯦꯡꯉꯒ
ꯃꯣꯏ ꯃꯁꯛꯇꯣ ꯅꯨꯡꯁꯤꯌꯦ
ꯎꯝ ꯃꯃꯪꯗꯒ ꯅꯣꯛꯂꯛꯄꯗꯨꯅꯤ ꯑꯩꯗꯤ ꯅꯨꯡꯁꯤꯔꯤꯖꯦ ꯑꯉꯥꯡ ꯃꯅꯝꯒꯖꯦ ꯅꯨꯡꯁꯤꯒ꯭ꯔ ꯖꯥꯠꯅꯤꯍꯦ
ꯍꯣꯏ ꯈꯣꯡ ꯑ ꯀꯩꯅꯣ ꯆꯥꯛ ꯆꯥꯗ꯭ꯔꯤꯉꯩꯗ ꯃꯣꯏ ꯈꯣꯝꯒ ꯊꯛꯄꯒꯤ ꯃꯅꯝꯗꯣ ꯃꯆꯤꯟ ꯃꯅꯝꯗꯣ ꯅꯨꯡꯁꯤꯗ꯭ꯔꯥ
ꯅꯨꯡꯁꯤꯕꯅꯦ ꯑꯩꯈꯣꯏ ꯈꯨꯨꯟꯗ ꯎꯝ ꯀꯩꯅꯣꯝ ꯂꯩꯅꯦ ꯍꯟꯅꯨꯕ ꯑꯃ ꯂꯩꯌꯦ ꯑꯉꯥꯡꯒꯤ ꯃꯆꯤꯟ ꯃꯅꯝ ꯅꯝ ꯅꯨꯡꯁꯤꯌꯦꯅ
ꯑꯝ ꯑꯩꯖꯨ ꯅꯨꯡꯁꯤꯌꯦ ꯉꯥ
ꯑꯗꯨꯕꯨ ꯆꯥꯛ ꯍꯦꯛ ꯇꯣꯛꯄꯒ ꯑꯃꯨꯛ ꯇꯧꯔꯛꯑꯣ ꯍꯥꯏꯔꯤꯔꯣ
ꯍꯣꯢ
ꯅꯪꯗꯣ ꯍꯥꯏꯕ ꯍꯧꯖꯤꯛ ꯆꯥꯛ ꯍꯦꯛ ꯇꯣꯛꯄꯒ ꯂꯥꯛꯌꯦ ꯍꯥꯢꯕ
ꯑꯥꯎ ꯆꯥꯛ ꯍꯦꯛ ꯇꯣꯛꯏꯅꯦ ꯏꯆꯥ ꯏꯁꯨ ꯆꯥꯕ ꯉꯥꯏꯔꯤ ꯂꯣꯏꯔꯦ
ꯑꯣ
ꯅꯨꯡꯊꯤꯟꯁꯨ ꯇꯨꯝꯕ ꯌꯥꯗꯦ ꯇꯨꯝꯅꯤꯡꯉꯒꯅ ꯍꯧꯒꯠꯂꯣ ꯌꯥꯗꯦ ꯍꯧꯒꯠꯄ ꯍꯩꯇꯦ ꯇꯨꯝꯊꯈꯤꯕ ꯑꯗꯨꯝ ꯇꯨꯝꯊꯈꯤꯕ
ꯍꯣꯏ ꯌꯨꯝ ꯄꯥꯟꯈ꯭ꯔ ꯀꯥꯟꯗꯅꯦ ꯍꯥꯟꯅ ꯐꯔꯁ ꯇꯥꯏꯝ ꯑꯉꯥꯡ ꯂꯩꯕ ꯃꯇꯝꯗ ꯀꯌꯥꯃꯨꯛꯁꯨ ꯋꯥꯕ꯭ꯔꯥ
ꯑꯣ
ꯍꯥꯏꯕꯗꯤ ꯐꯔꯁ ꯇꯥꯏꯝ ꯑꯦꯛꯁꯄꯤꯔꯤꯌꯦꯟꯁ ꯑꯣꯏꯕꯅꯤꯅꯀꯣ ꯑꯉꯥꯡꯗꯨ ꯇꯨꯝꯃꯣ ꯌꯥꯔꯣꯏꯕ
ꯑꯣ
ꯑꯗꯨꯝ ꯍꯧꯒꯠꯄ ꯍꯧꯒꯠꯄ ꯑꯗꯨꯝ ꯇꯧꯕ ꯌꯥ ꯑꯁ ꯁꯥꯎꯁꯨ ꯁꯥꯎꯅꯤꯡꯉꯣ ꯑꯗꯨ ꯃꯇꯝꯗ ꯑꯩꯈꯣꯏꯒꯤ ꯍꯣꯔꯃꯣꯟꯗꯣ ꯀꯩꯅꯣ ꯇꯧꯋꯦ ꯍꯥꯢꯕ ꯁꯥꯎꯁꯨ ꯁꯥꯎꯅꯤꯡ ꯁꯥꯎꯕꯁꯨ ꯌꯥꯗ ꯑ ꯌꯥꯝ ꯋꯥꯏꯀꯣ ꯈꯜ ꯑꯗꯨꯒꯤ ꯑꯩ ꯍꯧꯖꯤꯛ ꯑꯗꯨꯒꯤ ꯑꯩ ꯍꯧꯖꯤꯛ ꯑꯉꯥꯡ ꯑꯃ ꯂꯩꯅꯤꯡꯉꯥꯏꯁꯦ ꯕꯥꯞ ꯑꯣꯏꯗꯔꯤ ꯍꯧꯖꯤꯛ ꯑꯣ ꯏꯅꯦꯕꯣꯛꯈꯣꯏꯅꯗꯤ ꯂꯩꯔꯣ ꯂꯩꯔꯣ ꯍꯥꯏꯕ ꯋꯥꯕꯅ ꯑꯩꯅ ꯋꯥꯕ
ꯑꯝ ꯑꯉꯥꯡ ꯂꯩꯕꯁꯨ ꯃꯤꯔꯣꯜ ꯂꯩꯇꯕ ꯌꯥꯝ ꯋꯥꯕꯅꯦ
ꯎꯝ
ꯃꯤꯔꯣꯜꯂꯩꯗꯤ ꯑꯃꯅ ꯂꯧ ꯈꯔ ꯅꯨꯡꯉꯥꯏꯕ
ꯑꯩꯈꯣꯏꯗꯤ ꯃꯤ ꯀꯩꯅꯣ ꯇꯧꯕ ꯑꯩꯈꯣꯏ ꯂꯩꯕ ꯃꯐꯝꯗꯣ ꯑꯃ ꯍꯥꯏꯗꯤ ꯑꯥ
ꯌꯨꯝꯗꯨ ꯌꯥꯝ ꯂꯟꯅ ꯇꯥꯕ꯭ꯔꯥ
ꯍꯣꯏ ꯍꯣꯏ ꯍꯣꯏ ꯑꯗꯨꯝ ꯑꯩꯈꯣꯏ ꯏꯄꯥꯝ ꯍꯣꯏꯗꯗꯤ ꯅꯛ ꯅꯛꯅ ꯇꯥꯕꯒꯤ ꯑꯃꯅ ꯂꯧ ꯑꯃꯅ ꯇꯧꯕ ꯌꯥꯕꯗꯣ ꯁꯤꯗꯤ ꯑꯗꯨꯃꯥꯏꯅ ꯇꯧꯗꯦꯕ ꯂꯟꯕ ꯍꯥꯏꯗꯤ ꯌꯥꯝꯕꯨꯗꯤ ꯂꯟꯗꯦ ꯑꯗꯨ ꯑꯣꯏꯔꯁꯨ ꯑꯗꯨꯝ ꯃꯤ ꯃ ꯃꯣꯏ ꯃꯤ ꯑꯇꯣꯞꯄ ꯈꯣꯏ ꯌꯨꯝꯗ ꯑꯗꯨꯝ ꯑꯦꯚ꯭ꯔꯤꯗꯦ ꯆꯠꯄꯁꯨ ꯅꯨꯡꯉꯥꯏꯇꯦꯗꯅ ꯑꯗꯨꯒ ꯑꯁ ꯁꯤꯗꯗꯤ ꯑꯗꯨꯝ ꯄꯥꯛꯅ ꯃꯤꯈꯣꯏꯗ ꯑꯃꯗ ꯑꯃꯗ ꯆꯠꯄ ꯖꯥꯠꯇꯣ ꯇꯧꯒꯟꯗꯦꯕ ꯇꯧꯕꯕꯨꯗꯤ ꯇꯧꯋꯦ ꯑꯗꯨ ꯑꯣꯏꯔꯁꯨ ꯑꯗꯨꯒꯤ ꯏꯊꯟꯗ ꯑꯌꯥꯝꯕ ꯑꯗꯨꯃꯥꯏꯅ ꯂꯧꯕꯒꯤꯔꯣ ꯑꯉꯥꯡꯁꯦ ꯍꯧꯖꯤꯛꯄꯨꯗꯤ ꯈꯔ ꯐꯔꯦꯗ ꯆꯍꯤ ꯑꯅꯤ ꯎ ꯆꯍꯤ ꯑꯅꯤ ꯐꯥꯔꯛꯑꯕꯅꯤ ꯈꯔ ꯐꯩ
ꯎꯝ
ꯃꯇꯝꯗꯨꯗꯤꯀꫭ ꯌꯧꯒꯅꯤ
ꯃꯤꯔꯣꯜ ꯂꯩꯩꯗꯕ ꯍꯥꯏꯕꯁꯦ
ꯅꯣꯏ ꯑꯗꯨꯒꯨꯝꯕ ꯋꯥꯔꯤꯗꯨꯅꯦꯅ ꯇꯥ ꯇꯥꯔꯒ ꯑꯩꯅ ꯕꯤꯠ ꯂꯩꯔꯛꯇ꯭ꯔꯤꯁꯦ ꯌꯨꯝ ꯄꯅꯤꯗꯦꯕ
ꯍꯟꯖꯜꯂꫭ ꯑꯗꯨ ꯑꯣꯏꯔꯁꯨ ꯎꯄꯥꯏ ꯂꯩꯇꯦꯅꯦ ꯅꯣꯏꯁꯨ ꯑꯃꯨꯛ ꯄꯥꯟꯕ ꯃꯇꯝ ꯂꯥꯛꯀꯅꯤꯅꯦ
ꯍꯣꯏꯅꯦ ꯇꯜꯂꯤꯅꯦ ꯑꯗꯨ ꯈꯜꯂꯒ ꯑꯗꯨ ꯈꯜꯂꯒꯁꯨꯅꯦ ꯑꯅꯝꯕꯅ ꯂꯩꯊꯣꯛ ꯂꯩꯊꯣꯛꯑ ꯂꯩꯔꯤꯕꯅꯦ ꯑꯩꯈꯣꯏꯁꯦ
ꯎꯝ ꯏꯃꯥꯟꯅꯕꯤ ꯈꫭꯏ ꯈꯔꯁꯨ ꯂꯩꯔꯤꯌꯦ ꯑꯩꯒꯤ ꯄꯥꯔꯇꯤ ꯄꯥꯍꯧꯀꯣ ꯊꯦꯡꯗ ꯊꯦꯡꯗꯔꯒ ꯇꯜꯂꯛꯄꯅꯤ ꯍꯥꯏꯀꯣ ꯍꯥꯏꯕ
ꯆꯨꯝꯃꯦ ꯊꯦꯡ ꯊꯦꯡ ꯇꯜꯂꯛꯄꯅꯦ
ꯎꯝ ꯗꯨꯃꯥꯏ ꯆꯍꯤꯕꯨꯗꯤ ꯈꯔ ꯊꯥꯔꯇꯤ ꯌꯧꯁꯜꯂꯛꯑꯕꯅꯤꯅ ꯈꯔ ꯂꯩ ꯑꯅꯤ ꯈꯪꯕ
ꯇꯜꯂꯦ ꯑꯩꯈꯣꯏ ꯐꯥꯎ ꯇꯜꯂꯛꯑꯦ ꯍꯧꯖꯤꯛ
ꯄꯤꯗꯝ ꯂꯩꯁꯥꯔꯤꯉꯩꯗ ꯅꯨꯡꯉꯥꯏꯍꯧꯔꯣ
ꯂꯩꯁꯥꯔꯤꯉꯩꯗ ꯐꯥꯎꯕ ꯑꯁ ꯏꯁꯥ ꯏꯊꯟꯗꯒꯤ ꯍꯣꯠꯅꯕ ꯉꯝꯗꯦ ꯑꯗꯣ ꯌꯨꯝ ꯄꯥꯟꯂꯥꯗꯤ ꯑꯁ ꯋꯥꯒꯗꯕ ꯃꯌꯥꯝꯗꯣ ꯑꯩ ꯕꯤꯠ ꯂꯩꯇꯦ ꯑꯩ
ꯏꯃꯥꯟꯅꯕꯤꯁꯤꯡ ꯀꯣꯏꯔꯛꯑꯣ ꯀꯣꯏꯔꯛꯑꯣ ꯍꯥꯏꯕ ꯑꯩꯅ ꯆꯠꯅꯤꯡꯉꯁꯨ ꯆꯠꯄ ꯐꯔꯛ ꯇꯥꯕꯗꯣ
ꯎꯝ
ꯅꯨꯡꯊꯥ ꯊꯥꯗꯣꯛꯑꯒ ꯆꯠꯄ ꯌꯥꯗ꯭ꯔꯝꯅꯤꯅꯀꯣ
ꯎꯝ
ꯇꯧ ꯑꯃꯨꯛ ꯆꯠꯂꯨꯔꯒꯅ ꯌꯨꯝꯗ ꯉꯥꯏꯍꯥꯛ ꯂꯩꯗꯅ ꯆꯠꯊꯣꯛꯏ ꯌꯨꯝꯗ ꯂꯩ ꯇꯦ ꯂꯩꯁꯥꯕꯤ ꯁꯥꯥꯗꯅ ꯍꯥꯏꯔꯛꯇꯧꯔꯤꯅꯤꯗꯣ
ꯍꯣꯏ ꯑꯗꯨꯅꯦ ꯆꯠꯅꯤꯡꯉꯁꯨ ꯐꯖꯅ ꯍꯥꯏꯔꯝꯗ꯭ꯔꯗꯤ ꯌꯥꯗꯦ
ꯎꯝ
ꯈꯪꯗ꯭ꯔꯦ ꯅꯨꯄꯤꯒꯤ ꯄꯨꯟꯁꯤꯁꯦ
ꯌꯥꯝ ꯂꯨꯏꯗ ꯑꯋꯥꯕꯅ ꯑꯋꯥꯕ ꯉꯥꯛꯇ
ꯎꯝ
ꯑꯦ ꯆꯥꯛ ꯍꯦꯛ ꯇꯣꯛꯄꯒ ꯐꯃꯁꯨ ꯋꯥꯏꯅꯦꯍꯦ
ꯅꯣꯏ ꯃꯅꯥꯛꯇ ꯍꯩꯒꯨꯝꯕ ꯄꯥꯝꯕꯤ ꯂꯩꯇ꯭ꯔꯣ
ꯂꯩ
ꯀꯩꯀꯩ ꯍꯩ ꯍꯧꯒꯦ
ꯑꯩꯁ ꯍꯩꯅꯧ ꯆꯝꯄ꯭ꯔꯥ ꯍꯩꯅꯧꯖꯣꯡ ꯑꯗꯒꯤ ꯀꯔꯤ ꯆꯤꯀꯨ ꯍꯥꯏꯕ꯭ꯔꯥ ꯌꯥꯝ ꯊꯨꯝꯕ ꯑꯃ ꯍꯩ ꯑꯃ ꯂꯩ ꯆꯤꯀꯨꯅ ꯈꯨꯊꯨꯝꯅꯦ
ꯍꯥꯎꯕꯗꯣ ꯑꯩ
ꯑꯗꯨ ꯑꯩꯗꯤ ꯑꯩꯉꯣꯟꯗ ꯍꯥꯏꯌꯨ ꯍꯥꯏꯔꯗꯤ ꯑꯩꯗꯤ ꯍꯥꯎꯗꯦ
ꯊꯨꯝꯃꯥꯟꯕꯒꯤ
ꯎꯝ ꯊꯨꯝꯃꯟꯕ ꯍꯥꯎꯗꯦ ꯑꯩꯗꯤ ꯑꯩꯅ ꯍꯩꯅꯕ ꯍꯩꯗꯣꯑꯣꯏ
ꯍꯩꯅꯗꯕ ꯑꯣ ꯃꯣꯏ ꯊꯨꯝꯃꯁꯨ ꯍꯥꯎꯕ ꯑꯣꯝ ꯑꯣꯏꯣꯏ ꯑꯗꯨ ꯐꯖꯅ ꯍꯧꯕ ꯑꯗꯨꯗꯣ ꯆꯤꯀꯨꯗꯣ
ꯎꯝ ꯑꯩ ꯄꯥꯟꯕꯒꯥꯁꯦ ꯐꯖꯅ ꯄꯈ꯭ꯔꯖꯥꯠꯅꯦ ꯑꯩꯈꯣꯏꯗ ꯑꯁꯤꯗ ꯄꯥꯜꯂꯤꯁꯦ ꯃꯩ ꯌꯥꯝ ꯄꯥꯅꯍꯧꯋꯦ ꯇꯦꯛꯈꯩ ꯄꯥꯅꯍꯧꯋꯦ ꯑꯗꯣ ꯃꯨꯟꯕꯗꯤ ꯑꯩ ꯏꯆꯥꯈꯩꯅ ꯃꯨꯟꯕ ꯌꯦꯡꯕꯗ ꯃꯣꯏ ꯈꯨꯖꯤꯟꯕ ꯃꯤꯈꯛ ꯉꯥꯏꯔ
ꯑꯣ ꯑ ꯃꯣꯏ ꯃꯥꯥꯏ ꯃꯨꯟ ꯃꯥꯒꯤ ꯃꯨꯟꯕꯗꯣ ꯑꯗꯨꯝ ꯈꯨꯗꯤꯡ ꯈꯣꯠꯄ ꯀꯥꯟꯗ ꯈꯪꯉꯤ ꯍꯥꯏꯀꯣ
ꯎꯝ ꯑꯗꯨꯝ ꯃꯣꯣꯟ ꯃꯣꯟꯠ ꯂꯧꯔꯛꯀꯅꯤ ꯃꯦꯠꯂꯀꯥꯟꯗꯅꯦ ꯑꯗꯨꯝ ꯄꯦꯠꯀꯅꯦꯕ ꯃꯣꯂ ꯀꯥꯟꯗ ꯑꯗꯣ ꯍꯩꯖꯤꯡ ꯐꯥꯔꯦ ꯍꯥꯏꯔꯀꯥꯟꯗ ꯍꯦꯛꯑꯒ ꯑꯩꯈꯣꯏꯅ ꯃꯐꯝ ꯑꯃꯗ ꯄꯨꯁꯤꯜꯂꯒ ꯐꯖꯅ ꯑꯣꯝꯃꯒ ꯊꯝꯕ
ꯑꯣ
ꯑꯗꯨꯗꯤ ꯊꯨꯅ ꯃꯨꯜꯂꯦ ꯃꯥꯒꯤ ꯃꯁꯥꯒꯤ ꯄꯥꯝꯕꯤꯗ ꯃꯨꯟꯕꯗꯤ ꯉꯥꯏꯕ ꯉꯝꯗꯦ ꯌꯥꯝ ꯌꯥꯝꯅ ꯃꯇꯝ ꯆꯪꯉꯏ
ꯎꯝ ꯃꯥꯒꯤ ꯈꯨꯊꯨꯝꯗꯨꯣ ꯀꯃꯥꯏꯅ ꯊꯨꯝꯒꯦ
ꯃꯥꯒꯤ ꯈꯨꯊꯨꯝꯗꯣ ꯑꯧ ꯆꯤꯅꯤ ꯑꯉꯥꯡꯕ ꯂꯩꯗꯥꯏ
ꯎꯝ
ꯈꯣꯏꯍꯤ ꯈꯣꯏꯍꯤ ꯑꯗꯨꯃꯥꯏꯅ ꯊꯨꯝꯃꯦ ꯑꯁ ꯆꯥꯕ ꯂꯣꯏꯔꯀꯥꯟꯗ ꯖꯤꯝꯕꯥꯡꯒꯁꯦ ꯅꯞ ꯅꯞ ꯂꯥꯎꯎ ꯖꯥꯠꯅꯤ
ꯎꯝ
ꯍꯩꯅꯗꯦꯗ ꯑꯩꯗꯤ ꯆꯥꯅꯤꯡꯗꯦ
ꯑꯩꯅꯦ ꯅꯗꯤ ꯆꯝꯄ꯭ꯔꯥꯒ ꯍꯧꯗꯅ
ꯎꯝ ꯍꯩ ꯍꯥꯏꯗꯤ ꯁꯤꯜꯂꯒ ꯆꯥꯕꯗꯨꯅ ꯈꯔ ꯍꯥꯎꯋꯅꯤ ꯌꯥꯝ ꯊꯨꯝꯃꯟꯈ꯭ꯔꯦꯕ ꯃꯥꯒꯤꯗꯣ ꯆꯥꯅꯤꯡꯗꯦ
ꯅꯣꯏ ꯍꯉꯧꯖꯣꯝꯁꯨ ꯑꯗꯨꯝ ꯚꯦꯔꯥꯏꯇꯤ ꯂꯩꯀꯣ ꯊꯨꯝꯕ
ꯑꯥ ꯎꯝ ꯑꯩꯈꯣꯏ ꯁꯤꯗ ꯂꯩꯕꯗꯤ ꯎꯝ ꯌꯥꯝꯅ ꯆꯥꯎꯗꯤꯌꯦ ꯈꯤꯇꯪ ꯈꯔ ꯑꯗꯨꯝ ꯆꯥꯎꯋꯦ ꯌꯥꯝ ꯀꯥ ꯍꯦꯟꯅ ꯆꯥꯎꯕ ꯑꯃ ꯂꯩꯗꯅ ꯑꯗꯨꯒꯨꯝꯕꯗꯨ ꯑꯗꯨꯗ ꯅꯠꯇꯦ ꯃꯥꯒꯤꯗꯣ ꯌꯥꯝ ꯆꯥꯎꯕ ꯑꯣꯏꯗꯦ
ꯎꯝ
ꯊꯣꯡꯉꯒ ꯆꯥꯕꯗꯨꯅꯁꯨ ꯑꯃꯨꯛ ꯍꯥꯎꯋꯦ ꯍꯩꯅꯧꯖꯣꯝꯗꯣ
ꯀꯃꯥꯏꯅ ꯇꯧꯒꯦ ꯀꯃꯥꯏꯅ ꯊꯣꯡꯕ
ꯊꯣꯡꯕꯗꯣ ꯑꯩꯁꯨ ꯌꯥꯝ ꯀꯩꯅꯣꯗꯤ ꯑꯣꯏꯗꯦ ꯑꯗꯣ ꯏꯁꯤꯡ ꯈꯔ ꯍꯥꯞꯄꯅꯤ ꯑꯗꯩ ꯆꯤꯅꯤ ꯈꯔ ꯊꯥꯞꯆꯤꯜꯂꯅꯤ ꯑꯗꯩ ꯃꯣꯔꯣꯛ ꯑꯁꯥꯕ ꯆꯥꯅꯤꯡꯉꯒꯅ ꯈꯤꯇꯪ ꯁꯥꯔꯤ ꯁꯥꯔꯤ ꯆꯥꯅꯤꯡꯒꯅ ꯃꯣꯔꯣꯛ ꯆꯤꯂꯤ ꯄꯥꯎꯗꯔꯗꯣ ꯃꯣꯔꯣꯛ ꯑꯁꯨꯕꯒꯤ ꯃꯀꯨꯞꯇꯣ ꯑꯗꯨꯝ ꯍꯥꯞꯄꯅꯤ ꯑꯗꯨꯗꯣ ꯑꯗꯨꯝ ꯊꯣꯡꯕꯅꯤ ꯃꯍꯤ ꯅꯪꯉꯤ ꯍꯥꯏ